ꯍꯜꯂꯣ ꯁ ꯊꯥꯟꯗꯥ
ꯍꯥꯎ ꯚꯥꯏ
ꯑꯁ ꯅꯪ ꯀꯃꯥꯏꯟ ꯀꯃꯥꯏꯟ ꯇꯧꯔꯤꯒꯦꯅꯦ
ꯁꯨꯝ ꯄꯪꯂꯩ ꯂꯩꯗ ꯅꯨꯡꯉꯥꯏꯔꯤꯕꯣ ꯅꯪꯕꯣ
ꯥꯏ ꯥꯏ ꯑꯁ ꯉꯔꯥꯡꯗꯤ ꯅꯍꯉꯩꯒ ꯀꯣꯏꯕ ꯆꯠꯂꯦ
ꯎꯝ
ꯅꯪ ꯍꯧꯔꯝꯗ꯭ꯔꯕ ꯁꯄꯝ ꯃꯐꯝꯗꯨꯕꯨꯣ ꯑꯁ ꯀꯩ ꯍꯥꯏꯅꯤ ꯂꯝꯄꯥꯛ ꯑꯣꯏꯅ ꯇꯧꯔꯒ ꯑ ꯈꯨꯐꯖꯕ ꯑꯃꯅꯤ ꯏꯃꯥ ꯏꯃꯥꯟꯅꯕ ꯆꯠꯃꯤꯟꯅꯔꯤ ꯏꯃꯥꯟꯅꯕꯉꯩꯗꯣ ꯉꯛꯈ꯭ꯔꯝꯅꯤ ꯃꯐꯝꯗꯨ ꯎꯕꯗꯥ ꯑꯩꯗꯤ ꯑꯩꯈꯣꯏ ꯁꯨꯃꯥꯏꯅ ꯐꯖꯕ ꯃꯐꯝ ꯍꯥꯏꯗꯤ ꯂꯧꯖꯤꯛ ꯂꯥꯟ ꯂꯩ ꯇꯥꯔꯒꯁꯨ ꯑꯗꯥꯏꯅꯥ ꯆꯤꯡ ꯃꯥꯟ ꯑꯣꯏꯅ ꯑꯣꯏꯔꯒ ꯐꯖꯕ ꯃꯐꯝꯗꯨ ꯀꯨꯏꯗ ꯎꯔꯨꯗ꯭ꯔꯦꯗ ꯁꯤꯒꯨꯝ ꯐꯥꯎ ꯔꯥꯃꯤ ꯋꯥꯅꯔ꯭ꯔꯅꯦ ꯑꯩꯈꯣꯏꯁꯨ ꯈꯪꯕ ꯅꯠꯇꯦꯕ ꯁꯨꯝ ꯑꯩꯅ ꯁꯨꯝ ꯊꯧꯖꯤꯜꯂꯨꯁꯤ ꯃꯩꯇꯩ ꯈꯨꯟ ꯃꯩꯇꯩ ꯈꯨꯟ ꯍꯥꯏ ꯑꯣꯏꯕ ꯔꯤꯛꯁ ꯈꯤꯇꯪ ꯃꯅꯨꯡꯗ ꯐꯖꯤꯟꯕꯅꯦꯕ ꯍꯥꯏꯗꯤ ꯃꯩꯇꯩꯉꯩꯗ ꯍꯪꯉꯒ ꯁꯤ ꯆꯪꯕ ꯌꯥꯔꯤꯕ꯭ꯔꯥꯅ ꯑꯗꯨ ꯊꯪꯅꯕ ꯈꯨꯟꯗꯣ ꯑꯗꯨꯗꯒꯤꯗꯤ ꯈꯨꯟ ꯑꯃꯃꯨꯛ ꯂꯩꯔꯤ ꯍꯥꯏꯌꯦ ꯃꯩꯇꯩꯒꯤ ꯑꯗꯨꯗꯒꯤꯗꯤ ꯑꯗꯨꯝ ꯆꯪꯕ ꯌꯥꯗ꯭ꯔꯦꯅ ꯍꯥꯏꯌꯦ ꯃꯐꯝꯗꯣ ꯑꯗꯨꯗꯩ ꯋꯥ ꯁꯨꯝ ꯐꯝꯃ ꯂꯩꯕꯗ ꯂꯣꯡꯕ ꯆꯣꯡꯊꯣꯡ ꯇꯣꯡ ꯃꯥ ꯐꯃꯦꯅꯦ
ꯅꯨꯡꯉꯥꯏꯕ ꯃꯐꯝꯗ ꯅꯪ ꯑꯩ ꯍꯧꯔꯝꯗꯕꯤ ꯆꯠꯂꯤꯅꯤꯅ
ꯁꯦ ꯉꯥꯏ ꯑꯗꯨ ꯑꯗꯨꯃꯥꯏꯅ ꯇꯧꯅꯤ ꯈꯪꯕ ꯅꯠꯇꯦꯅꯦ ꯑꯩꯗꯤ ꯒꯥꯔꯤ ꯊꯥꯎꯕ ꯌꯥꯎꯈꯤꯌꯦ ꯍꯣ ꯊꯧꯁꯤ ꯊꯧꯁꯤ ꯄꯥꯡꯊꯧ ꯊꯧꯔꯦ ꯑꯗꯨꯒꯗꯤ ꯑꯍꯨꯝ ꯃꯔꯤ ꯊꯦꯡꯅꯩꯅꯦ ꯊꯥꯎ ꯑꯝ ꯄꯤꯔꯝꯗꯦ ꯈꯔ ꯍꯥꯏꯊꯒꯤꯕꯗꯗꯤ ꯑꯩ ꯒꯥꯔꯤ ꯊꯥꯎꯒ ꯌꯥꯎꯁꯤꯜꯂꯛꯇ ꯑꯩꯗꯤ ꯄꯥꯈꯠꯂꯨꯔꯅꯦ ꯀꯩꯅꯣꯗꯤ ꯅꯝꯗꯅ ꯀꯩꯅꯣꯗ ꯕꯤꯖꯥꯄꯗꯣ ꯍꯜꯂꯛꯑꯦ ꯊꯥꯎ ꯀꯤꯂꯣꯃꯤꯇꯔ ꯀꯨꯟꯊ꯭ꯔꯥ ꯍꯟꯗꯣꯛ ꯍꯟꯖꯤꯟꯗ ꯀꯤꯂꯣꯃꯤꯇꯔ ꯅꯤꯐꯨ ꯃꯨꯛꯀꯤ ꯆꯥꯡꯗꯤ ꯑꯣꯏꯔꯝꯗꯧ ꯃꯥꯜꯂꯦ ꯌꯥꯝ ꯂꯥꯞꯄ ꯃꯐꯝꯁꯨ ꯅꯠꯄꯣꯠꯇꯦꯕ ꯏꯝꯐꯥꯜꯗꯒꯤ
ꯑꯣ
ꯅꯨꯄꯥ ꯑꯍꯟ ꯀꯥꯡꯕꯨ ꯑꯝꯗꯤ ꯑꯣꯏꯕ ꯂꯥꯛꯑ ꯏꯁꯩꯕꯨ ꯁꯛꯄꯑꯣ ꯁ ꯃꯥꯏꯎꯋꯦ
ꯑꯗꯨꯅꯤꯅꯦ ꯚꯥꯏ ꯍꯧꯖꯤꯛꯁꯦ ꯁꯥꯕꯅꯤꯅꯅꯦ ꯎꯝ ꯑꯗꯨꯃꯥꯏꯅ ꯑꯆꯤꯛꯄ ꯃꯐꯝꯗꯣ ꯑꯩꯁꯨꯦ ꯆꯠꯅꯤꯡꯗꯅ ꯂꯩꯔꯝꯃꯤꯅꯤꯅꯦ
ꯅꯪ ꯍꯥꯎ ꯑꯁ ꯅꯪ ꯍꯧꯔꯣꯟꯗꯗ ꯑꯩꯁꯨ ꯀꯥꯎꯔꯤꯃꯤꯅꯦ ꯚꯥꯏ ꯑꯩꯗꯣ ꯑꯗꯨꯃꯥꯏꯅ ꯇꯧꯅꯤꯁꯨ ꯈꯪꯗꯕ ꯍꯪ ꯑꯩ ꯁꯨꯝ ꯃꯊꯤ ꯇꯧꯕ ꯁꯨꯝ ꯄꯨꯟꯕꯅꯦꯕ
ꯎꯝ
ꯑꯄꯨꯟꯕꯗꯨꯗ ꯑꯦ ꯁꯨꯝ ꯀꯔꯥꯏ ꯀꯔꯥꯏꯗ ꯁꯨꯝ ꯆꯠꯂꯨꯁꯤ ꯃꯇꯝ ꯉꯜꯂꯤ ꯈꯣꯠꯂꯤ ꯇꯧꯅꯔꯛꯄ ꯍꯥꯏꯇꯥꯔꯦ
ꯎꯝ
ꯁꯨꯝ ꯆꯥꯔꯝꯕꯅꯤꯍꯦ
ꯑꯣ
ꯑꯦ ꯊꯧꯔꯗꯤ ꯊꯧꯁꯤ ꯂꯥꯛꯑꯣꯅ ꯄꯪꯊꯧ ꯊꯧꯅꯔꯦ
ꯑꯣ
ꯑꯩꯈꯣꯏ ꯃꯔꯤ ꯆꯠꯂꯦ
ꯑꯣ
ꯑꯁ ꯑꯩ ꯅꯪ ꯍꯧꯔꯝꯃꯗꯤ ꯉꯥꯍꯥꯛ ꯈꯜꯂꯦ
ꯍꯣꯏ ꯍꯣꯏ
ꯑꯗꯨꯝ ꯏꯁꯩ ꯑꯃ ꯅꯣꯡꯃꯥꯏ ꯑꯃ ꯃꯐꯝꯗꯨꯗ ꯚꯥꯏ
ꯎꯝ ꯁꯛꯃꯤꯟꯅꯗꯅ ꯎꯝ ꯍꯥꯏꯗꯤ ꯍꯧꯖꯤꯛꯇꯤ ꯚꯥꯏ ꯌꯥꯝꯖꯨ ꯁꯥꯔꯦꯗꯅ ꯁꯥꯕꯅꯤꯅ ꯑꯈꯣꯏꯒꯤ ꯆꯤꯡꯌꯥ ꯇꯝꯌꯥꯒꯨꯝꯕꯖꯦ ꯆꯠꯄꯁꯦ ꯑꯩꯁꯨ ꯌꯥꯝ ꯄꯥꯝꯖꯩꯌꯦꯕ ꯍꯥꯏꯗꯤ ꯑꯆꯤꯛꯄ ꯃꯐꯝ ꯍꯧꯖꯥꯛꯇꯤ ꯁꯥꯕꯅꯤꯅ ꯍꯥꯏꯗꯤ ꯀꯩ ꯍꯥꯏꯅꯤ ꯑꯆꯤꯛꯄꯥ ꯃꯐꯝꯗ ꯉꯥꯏꯍꯥꯛ ꯐꯝꯃꯒ ꯈꯣꯠꯂꯒ ꯍꯥꯏꯗꯤ ꯍꯥ ꯅꯨꯡꯁꯥꯁꯨ ꯌꯥꯝ ꯁꯥꯏ ꯑꯗꯨꯅ ꯉꯥꯏꯍꯥꯛ ꯃꯥꯏꯟꯁꯨ ꯐ꯭ꯔꯦꯁ ꯑꯣꯏ ꯍꯥꯏꯖꯤꯛ ꯂꯥꯡꯕꯣꯏ ꯀꯩꯕꯣꯏ ꯉꯍꯥꯛ ꯇꯧꯕꯗꯣ ꯁꯨꯝ ꯄꯥꯝꯕ ꯍꯥꯏꯇꯥꯔꯦ ꯑꯗꯣ ꯐꯔꯦ ꯚꯥꯏ ꯑꯩ ꯃꯇꯨꯝꯗ ꯍꯟ ꯉꯁꯤꯅ ꯉꯁꯤ ꯁꯤ ꯑꯣꯏꯔꯁꯨ ꯃꯇꯨꯡꯗ ꯆꯠꯄ ꯀꯥꯟꯗ ꯐꯖꯅ ꯑꯃꯨꯛ ꯑꯩꯒ ꯑꯃꯨꯛ ꯅꯣꯡꯃ ꯇꯧꯔꯒ ꯏꯃꯥꯟꯅꯕ ꯈꯔꯒ ꯇꯧꯔꯒ ꯑꯃꯨꯛ ꯆꯠꯂꯨ ꯆꯠꯂꯨꯔꯂꯣꯏꯔꯦ ꯀꯩꯅꯣ ꯚꯥꯏ
ꯌꯥꯏꯌꯦ ꯑꯁ ꯑꯩꯗꯨ ꯑꯩꯩꯅ ꯈ꯭ꯋꯥꯏ ꯄꯥꯝꯕ ꯑꯃ ꯂꯩꯌꯩ ꯚꯥꯏ
ꯎꯝ
ꯑ ꯑ ꯑꯁ ꯃꯐꯝꯗꯨꯗ ꯆꯥꯕ ꯊꯛꯄ ꯊꯣꯡꯕꯗꯨꯗꯤ ꯃꯤꯒꯤ ꯈꯨꯟ ꯑꯣꯏꯕꯅꯤꯅꯀꯣ
ꯎꯝ
ꯑꯗꯨꯃꯛꯇꯤ ꯑꯈꯣꯏꯅꯖꯨ ꯇꯧꯁꯤꯜꯂꯨꯕꯗꯣ ꯀꯤꯖꯩꯌꯦꯕ ꯈꯔ ꯀꯩ ꯍꯥꯏꯅꯤ ꯔꯤꯛꯁ ꯂꯩ ꯑ ꯊꯣꯡꯕꯗꯨꯕꯛꯇꯤ ꯑꯩꯈꯣꯏ ꯁꯤꯗꯩ ꯊꯣꯡꯉꯦꯗꯅ
ꯎꯝ
ꯁꯦꯝꯕ ꯌꯥꯕ ꯁꯥꯕ ꯌꯥꯕ ꯁꯥꯔꯒ ꯍꯥꯏꯗꯤ ꯆꯥꯛ ꯆꯥꯕꯃꯛ ꯅꯠꯇ꯭ꯔꯖꯨ ꯅꯨꯡꯊꯤꯟ ꯅꯨꯡꯗꯥꯡꯋꯥꯏꯔꯝ ꯆꯔꯥꯋꯥꯟꯕꯣꯏ ꯀꯩꯕꯣꯏ ꯆꯥꯕꯗꯖꯨ ꯑꯆꯥꯄꯣꯠ ꯅꯨꯡꯆꯥꯄꯣꯠ ꯈꯔ ꯄꯨꯈ꯭ꯔꯒ ꯁꯨꯝ ꯐꯝꯃꯒ ꯒ꯭ꯋꯔꯤꯇꯔ ꯑꯃ ꯄꯨꯔꯦꯅ ꯑ ꯁꯨꯝ ꯏꯁꯩꯒ ꯁꯛꯄ ꯑꯩꯁ ꯃꯐꯝꯗꯣ ꯌꯥꯝ ꯆꯥꯎꯋꯦꯕ ꯈꯪꯕ꯭ꯔꯥ
ꯑꯥ
ꯑꯗꯨꯒ ꯍꯧꯖꯤꯛ ꯀꯩꯅꯣꯒꯤ ꯀꯥꯂꯦꯟꯒꯤ ꯀꯩ ꯍꯥꯏꯅꯤ ꯅꯥꯄꯤ ꯃꯄꯥꯟ ꯁꯥꯠꯄꯤꯗꯣ
ꯎꯝ
ꯑꯉꯧ ꯑꯉꯧ ꯁꯥꯠꯄꯤꯗꯨ ꯑꯗꯨꯖꯨ ꯁꯥꯠꯍꯧꯋꯦꯕꯀꯣ
ꯎꯝ
ꯑ ꯃꯌꯥꯏ ꯑꯃꯅꯤ ꯈꯪꯗꯦ ꯀꯥꯖꯤꯟ ꯑꯝꯗ ꯑꯗꯨꯝ ꯑꯇꯣꯞꯄ ꯃꯤ ꯃꯌꯥꯝ ꯂꯥꯛꯑ ꯂꯥꯡꯉꯖꯨ ꯑꯩꯈꯣꯏꯅ ꯀꯥꯆꯤꯟ ꯑꯝꯗ ꯂꯥꯡꯕꯗ ꯀꯩꯁꯨ ꯇꯧꯔꯣꯏꯕ
ꯎꯝ
ꯂꯥꯡꯉꯒ ꯏꯁꯩ ꯑꯣꯏ ꯀꯔꯤ ꯑꯣꯏ ꯁꯨꯝ ꯁꯛꯄꯣꯏ ꯀꯔꯤꯕꯣꯏ ꯇꯧꯔꯒ ꯅꯨꯡꯉꯥꯏꯅꯤꯉꯣ
ꯆꯠꯁꯦ ꯆꯠꯁꯦ ꯚꯥꯏ ꯌꯥꯏ ꯑꯗꯨꯃꯥꯏꯅ ꯇꯪ ꯀꯣꯏꯊꯣꯛꯎꯁꯦ
ꯁꯗꯥꯅꯟꯗꯗꯨ ꯄꯣꯔꯛꯑꯃꯗꯤ ꯏꯁꯩ ꯃꯇꯦꯛ ꯑꯃ ꯉꯪꯍꯜꯂꯒ ꯚꯤꯗꯤꯑꯣ ꯊꯥꯗꯣꯛꯑꯗꯤ ꯃꯁꯤ ꯚꯥꯏꯔꯦꯜ ꯆꯠꯅꯤ ꯈꯜꯂꯤꯕꯣ
ꯍꯦ ꯍꯦ ꯍꯦ ꯃꯈꯣꯏꯅ ꯁꯨꯝ ꯏꯁꯩꯖꯦ ꯍꯩꯇ꯭ꯔꯖꯨ ꯁꯨꯝ ꯁꯛ ꯄ ꯈꯣꯠꯄ ꯍꯥꯏꯖꯦ ꯁꯨꯝ ꯈꯔ ꯄꯥꯝꯖꯕꯅꯤꯅꯀꯣ
ꯑꯗꯩ ꯅꯣꯏ ꯏꯁꯩ ꯅꯣꯡꯃꯥꯏ ꯑꯝ ꯇꯧꯔꯦꯗꯅ ꯑꯗꯣ ꯀꯣꯏ ꯆꯠꯃꯤꯟꯅꯔꯤꯗꯨꯗꯤ ꯑꯗꯨꯝꯕ ꯀꯂꯥ ꯁꯪꯁꯀ꯭ꯔꯤꯇꯤ ꯌꯥꯎꯕ ꯑꯝꯐꯥꯎ ꯌꯥꯎꯗꯦꯕ ꯑꯗꯨꯝ ꯆꯨꯝꯗ꯭ꯔꯤꯡ ꯑꯗꯨ ꯑ ꯉꯥꯅꯨ ꯑꯁ ꯅꯣꯛꯄ ꯀꯥꯏꯖꯦ ꯏꯅꯤꯡ ꯇꯝꯅ ꯅꯣꯛꯑꯦꯕ ꯊꯥꯏꯅ ꯅꯣꯛꯄꯗꯤ ꯀꯩꯅꯣ ꯇꯧꯔ ꯅꯣꯛꯏꯗꯅ ꯃꯤ ꯇꯥꯅꯤ ꯑꯃꯨꯛ ꯈꯟꯕꯩ ꯑꯃ ꯇꯧꯏ ꯑꯃꯨꯛ ꯈꯟꯕꯩ ꯐꯥꯖꯤꯜꯂ ꯅꯣꯛꯏꯗꯅ ꯌꯥꯝ ꯄꯦꯟꯅꯥ ꯅꯣꯛꯈ꯭ꯔꯥꯖꯥꯠꯅꯤꯍꯦ ꯏꯃꯥꯟꯅꯕ ꯑꯃ ꯌꯥꯎꯋꯦ ꯅꯣꯛꯄꯥ ꯄꯥꯝꯕꯥ
ꯑꯣ
ꯆꯠꯁꯤ ꯆꯠꯁꯤ ꯌꯥꯏꯌꯦ ꯚꯥꯏ ꯑꯗꯣ ꯚꯥꯏ ꯍꯣꯏ ꯀꯅꯥ ꯀꯅꯥ ꯆꯠꯃꯤꯟꯅꯩꯅꯣ ꯅꯍꯥꯟ ꯆꯠꯄꯗꯨꯕꯨ ꯌꯥꯝꯅ ꯅꯨꯡꯉꯥꯏꯕ ꯃꯥꯜꯂꯤ ꯃꯐꯝꯗꯨ ꯚꯥꯏꯒꯤ ꯄꯣꯅꯤꯁꯤꯗꯗꯤ ꯍꯥꯏꯗꯤ
ꯎꯝ ꯃꯗꯨ ꯏꯃꯥꯟꯅꯕ ꯃꯣꯏ ꯑꯍꯨꯝ ꯃꯔꯤꯗꯪꯒꯗꯤ ꯄꯨꯟꯒ꯭ꯔꯦ ꯈꯪ ꯈꯪꯉꯔꯣꯏ ꯚꯥꯏ
ꯑ
ꯀꯩꯅꯣ ꯇꯧꯕ ꯏꯃꯅꯕ ꯑꯩꯈꯣꯏ ꯂꯩꯀꯥꯏꯒꯤ ꯃꯣꯏ ꯑꯅꯤ ꯑꯃ ꯌꯥꯎꯔꯦ ꯑꯗꯨꯗꯒꯤ ꯊꯥꯏꯅ ꯍꯣꯏ ꯇꯤꯟꯅꯔꯦ ꯂ ꯍꯥꯏꯔ ꯁꯦꯀꯦꯟꯗꯔꯤ ꯄꯨꯂꯛꯄ ꯑꯃ ꯌꯥꯎꯋꯦ ꯑꯩꯁꯨ ꯁꯨꯝ ꯁꯥꯒ ꯅꯨꯡꯉꯥꯏꯇꯣ ꯑꯩꯗꯣ ꯍꯟꯗꯛ ꯍꯣꯁꯄꯤꯇꯥꯂꯥꯏꯁ ꯇꯧꯋꯦꯕ ꯑꯦꯛꯁꯔꯁꯥꯏꯁ ꯇꯧꯕꯗꯨꯒ ꯃꯣꯏꯁꯨ ꯍꯪꯉꯛꯄ ꯍꯥꯏꯇꯥꯔꯦ ꯅꯪ ꯀꯃꯥꯏꯅ ꯇꯧꯔꯤꯅꯣ ꯈꯣꯠꯂꯤꯅꯣ ꯁꯨꯝ ꯑꯗꯨ ꯀꯩ ꯁꯥꯟꯅꯈꯤꯕꯗꯨꯗ ꯑꯁ ꯚꯏ ꯑꯩꯗꯣ ꯍꯥꯏꯅ ꯀꯣꯡ ꯉꯥꯎꯗꯅ ꯍꯣꯁꯄꯤꯇꯥꯜ ꯌꯧꯔꯦ ꯈꯣꯠꯂꯦ ꯍꯥꯏꯔꯒ ꯅꯣꯏ ꯄꯥꯈꯠꯇꯖꯥꯅꯤꯗ ꯀꯩꯗꯧꯔꯣ ꯁꯣꯜꯂꯣ ꯔꯝ ꯍꯥꯡꯅ ꯔꯥꯏꯗꯣ ꯁꯥꯏꯟꯁꯀꯤꯗꯤ ꯑꯣꯏꯔꯝꯃꯦ ꯍꯥꯏꯔꯒ ꯈꯤꯇꯪ ꯏꯁꯥꯗꯣ ꯕꯤ ꯄꯤꯗꯣ ꯗꯤ ꯦꯛ ꯇꯔꯥ ꯇꯔꯥꯃꯨꯛꯇꯤ ꯐꯦꯛ ꯇꯧꯔꯝꯃꯦꯕ
ꯀ
ꯗꯣꯛꯇꯔꯅ ꯅꯪ ꯋꯥꯈꯜ ꯈꯟꯕꯒꯨꯝꯕ ꯋꯥꯈꯜ ꯅꯨꯡꯉꯥꯏꯇ ꯇꯧꯔꯤ ꯏꯁꯇ꯭ꯔꯦꯁ ꯑꯅꯤ ꯑꯗꯨꯗꯤꯅꯦ ꯀꯩꯩꯅꯝ ꯇꯧꯔꯦ ꯋꯥꯈꯜ ꯅꯨꯡꯉꯥꯏꯔꯣ ꯅꯪ ꯍꯤꯗ ꯒꯨꯔꯤꯗ ꯑꯗꯨꯝ ꯆꯥꯎꯅ ꯊꯥꯔꯛꯑꯦꯕ ꯌꯥꯅ ꯈ ꯑꯗꯨ ꯍꯦꯜ ꯄ꯭ꯔꯣꯕ꯭ꯂꯦꯝꯗꯤ ꯀꯩꯝ ꯂꯩꯔꯝꯗꯦ ꯁꯥꯏꯅꯥꯟꯁꯀꯤ ꯑꯣꯏ ꯂꯩꯔꯝꯃꯦ
ꯑꯣ ꯐꯔꯦ ꯁꯥꯏꯅꯤꯁ ꯍꯧꯖꯤꯛꯁꯦ ꯃꯤ ꯈꯨꯗꯤꯡꯃꯛ ꯂꯣꯏꯅ ꯂꯩꯅꯔꯝꯃꯤꯗ ꯚꯥꯏ
ꯃꯥꯅꯦ ꯁꯥꯏꯅꯁ ꯂꯩꯇꯕ ꯃꯤꯗꯤ ꯂꯩꯇꯦ ꯍꯥꯏꯔꯤꯅꯤ ꯚꯥꯏꯅ ꯁ ꯋꯥꯍꯤꯅꯤ ꯈꯥꯏꯅ ꯁ ꯍꯥꯏꯗꯅ ꯍꯦꯛꯇ ꯀꯩꯅꯣ ꯇꯧꯕ ꯈꯣꯠꯄ ꯑꯍꯦꯟꯕ ꯑꯩꯕꯗꯤ ꯅꯗꯅꯥ ꯑꯅꯦ ꯅꯪ ꯋꯥꯈꯜ ꯅꯨꯡꯉꯥꯏꯇꯦ ꯍꯥꯏꯔꯒ ꯀꯩꯗꯧꯕꯒꯤ ꯑꯗꯨ ꯇꯧꯕꯒꯗ꯭ꯔꯥ ꯇꯧꯕ ꯃꯣꯏ ꯉꯥꯡꯁꯤꯜꯂꯛꯑꯦ ꯃꯣꯏꯔꯣꯝꯗ ꯂꯥꯛꯑꯣꯅ ꯑꯩꯁꯨ ꯀꯔꯤꯝ ꯍꯥꯏꯗꯔꯕ ꯅꯪꯁꯨ ꯎꯔꯝꯗꯦꯕ ꯑꯩꯅ ꯍꯩꯅꯧ ꯑꯁ ꯈꯨꯌꯥꯕꯅꯦ ꯃꯥꯅ ꯇꯦꯛꯄ ꯍꯩꯅꯧꯗꯣ ꯍꯥꯎ ꯍꯥꯎꯋꯦꯕꯀꯣ ꯏꯃꯥꯟꯅꯕ ꯇꯦꯛꯄꯗꯣ ꯂꯣꯛ ꯑꯃ ꯄꯨꯨ ꯂꯥꯛꯑꯦ ꯑꯩ ꯅꯪ ꯍꯥꯏꯕꯨ ꯍꯥꯏꯗ꯭ꯔꯦ ꯈꯔꯕꯨꯗꯤ ꯂꯩ ꯃꯣꯏ ꯃꯈꯜ ꯌꯦꯡꯉꯗꯤ ꯆꯥꯕ ꯌꯥꯏꯅ ꯚꯥꯏ
ꯌꯥꯏ ꯌꯥꯏ ꯆꯥꯁꯦ ꯚꯥꯏ ꯑꯗꯣ ꯀꯩꯅꯣꯁꯤꯕꯣ ꯃꯐꯝꯗꯨ ꯁꯤꯗꯒꯤꯅ ꯀꯌꯥꯝꯨꯛ ꯂꯥꯛꯀꯦ ꯀꯤꯂꯣꯃꯤꯇꯔ ꯀꯌꯥꯃꯨꯛꯀꯩ ꯆꯌꯥꯃꯨꯛꯀ ꯑꯣꯏꯅꯤ ꯁꯨꯝ ꯆꯧꯔꯥꯛꯅ ꯃꯐꯝꯗꯨꯕ
ꯃꯐꯝꯗꯨꯗꯤ ꯚꯥꯏ ꯂꯥꯞꯄꯁꯦ ꯀꯤꯂꯣꯃꯤꯇꯔ ꯊꯥꯔꯇꯤ ꯃꯉꯥꯏꯗ ꯂꯥꯞꯄꯗꯣ ꯊꯥꯔꯇꯤꯗꯨ ꯌꯧꯔꯝꯃꯣꯏꯕ ꯇ꯭ꯋꯤꯒ ꯐꯥꯏꯚꯇꯤꯔꯤꯁꯇꯤ ꯂꯩꯔꯝꯅꯤꯅꯀꯣ ꯑ ꯑꯣꯏꯌꯦ ꯎ ꯂꯝꯕꯤꯗꯣ ꯃꯣꯏ ꯂꯝꯕꯤꯁꯤꯡ ꯇꯧꯈꯥꯏꯍꯧꯕ ꯂꯝꯕꯤ ꯈꯤꯇꯪ ꯐꯠꯇꯦ ꯂꯝꯕꯤ ꯐꯠꯇꯕ ꯍꯥꯏꯁꯦ ꯑꯗꯨꯝ ꯇꯞꯝ ꯇꯞꯅ ꯑꯗꯨꯝ ꯆꯆꯥ ꯊꯧꯕ ꯑꯗꯨꯝ ꯌꯥꯕ ꯂꯝꯃꯤ ꯑꯣꯏꯕ ꯑꯗꯣ ꯎꯀꯨ ꯁꯦꯝ ꯃꯣꯏ ꯀꯥꯟꯐꯟ ꯃꯌꯥꯝ ꯁꯦꯝꯍꯧꯋꯦꯕ ꯀꯣꯊꯣꯛꯕꯒꯤꯅꯦꯕꯣ ꯑꯗꯣ ꯂꯝꯕꯤꯒ ꯅꯨꯡꯉꯥꯏꯔꯝꯃꯗꯤ ꯍꯥꯏꯗꯤ ꯄꯠꯃꯤꯅꯤꯁꯇꯨ ꯐꯧꯅꯤꯗꯕ
ꯑꯗꯨꯗꯤ ꯃꯤ ꯌꯥꯝ ꯂꯥꯛꯑꯅꯤꯅꯦ ꯚꯥꯏ ꯃꯐꯝꯗꯣ
ꯃꯤꯗꯣ ꯃꯣꯏ ꯂꯩꯀꯥꯏ ꯃ ꯆꯥꯅ ꯀꯩꯅꯣ ꯈꯪꯗꯦ ꯏꯁꯩ ꯁꯛꯅꯍꯧꯋꯦ ꯆꯞ ꯆꯥꯟꯅꯔꯒ ꯈꯔ ꯉꯥꯎꯕ ꯌꯥꯎꯋꯦꯕ
ꯎꯝ
ꯏ ꯃꯣꯏ ꯃꯅꯥꯎꯛꯇ ꯅꯛꯁꯤꯟꯗ꯭ꯔꯦ ꯂꯝꯄꯥꯛꯇꯨꯒꯤ ꯃꯌꯥꯏ ꯇꯪꯕ ꯁꯔꯨꯛꯇꯨꯗ ꯍꯣꯏ ꯈꯔ ꯐꯥꯅ ꯅꯨꯡꯊꯤꯜ ꯅꯨꯡꯁꯥ ꯂꯩꯊꯔꯛꯄꯒꯩꯗꯕꯅꯦ ꯅꯨꯡꯁꯤꯠꯁꯨ ꯐꯖꯅ ꯁꯤꯜꯂꯦꯕ ꯂꯤꯗꯤ ꯅꯨꯡꯉꯥꯏ ꯅꯨꯡꯁꯤꯠ ꯑꯗꯨꯝ ꯁꯤꯜꯂꯦꯗ ꯄꯨꯡꯨꯛꯀꯤ ꯆꯥꯡ ꯐꯝꯃꯛꯑꯦꯕꯣ ꯎ ꯃꯝꯃꯦ ꯂꯨꯄꯥꯁꯤ ꯑꯃ ꯈꯔ ꯃꯝꯃꯦ ꯄꯨꯡ ꯇꯔꯦꯠ ꯃꯈꯥꯏꯃꯨꯛ ꯌꯦꯜꯂꯦ ꯑꯗꯨ ꯌꯔꯛꯄ
ꯑꯣ
ꯃꯔꯤ ꯅꯨꯡꯉꯥꯏꯕ ꯀꯩꯗꯧꯕꯒꯤ ꯂꯩꯊꯣꯛꯔꯦ ꯍꯧꯖꯤꯛꯇꯤ ꯅꯨꯃꯤꯠ ꯇꯥꯁꯦ ꯄꯨꯡ ꯇꯔꯨꯛ ꯈꯔ ꯍꯦꯜꯂꯛꯄ ꯇꯥꯔꯤꯦꯅꯦ ꯑꯗꯒꯤ ꯅꯨꯡꯊꯤ ꯅꯨꯡ ꯀꯥꯋꯥꯏꯔꯝꯒꯤ ꯀ ꯍꯥꯏꯅꯤ ꯄ꯭ꯔꯥꯎꯐꯤꯛꯀ ꯆꯤꯡꯈꯅꯔꯛꯄꯅꯦ
ꯎꯝ
ꯕꯤ ꯃꯆꯤꯟ
ꯆꯤꯂꯦ ꯍꯧꯖꯤꯛꯇꯤ ꯃꯅꯤꯄꯨꯔꯒꯤ ꯂꯝꯕꯤ ꯁꯦꯕꯥꯏ ꯑꯔꯣꯏꯕꯤꯗ ꯁꯤꯜꯂꯦ ꯌꯥꯗ꯭ꯔꯦ ꯍꯥꯏꯗꯤ ꯀꯩꯅꯣ ꯍꯥꯏꯕ ꯃꯇꯝꯗ ꯒꯥꯔꯤꯁꯤꯅꯗꯤ ꯅꯣꯡꯃ ꯀꯥꯡꯗꯗꯣ ꯂꯩꯈꯠꯂꯛꯏꯁꯦ ꯂꯩꯈꯠꯅꯛꯏꯁꯦ ꯑꯗꯨꯒ ꯂꯝꯕꯤꯅ ꯏꯆꯥꯎ ꯆꯥꯎꯊꯣꯛꯇꯦ ꯂꯝꯕꯤ ꯆꯥꯎꯊꯣꯛ ꯁꯤ ꯁꯤꯟꯗꯤ ꯌꯥꯎꯗꯦ
ꯃꯥꯅꯦ ꯏꯤꯜ ꯏꯅꯥꯎ ꯑꯍꯨꯝ ꯄꯣꯛꯄꯗ ꯏꯆꯜ ꯏꯅꯥꯎ ꯑꯍꯨꯝꯒꯤ ꯒꯥꯔꯤ ꯑꯃꯃꯝ ꯂꯩꯗ ꯌꯥꯗ ꯗꯦ
ꯅꯣꯏ ꯀꯥꯔ ꯑꯃꯃꯝ ꯑꯗꯒꯤ ꯑꯩꯈꯣꯏ ꯀꯔꯤ ꯃꯆꯥ ꯑꯃꯃꯝ ꯂꯣꯏ ꯂꯩꯅꯔꯦ ꯍꯧꯖꯤꯛꯇꯤ ꯂꯥꯏꯔꯕ ꯑꯩꯈꯣꯏꯅꯕꯨ ꯁꯨꯝ ꯂꯩꯅꯗꯕ ꯋꯥꯅꯦ
ꯃꯥꯥꯟꯅꯦ ꯁꯤ ꯑꯃꯥꯎꯗꯗꯤ ꯐꯠꯄꯣꯠꯇꯤꯌꯦ ꯑꯗꯨꯝ ꯑꯦ ꯍꯥꯏꯅꯤ ꯇꯨꯡꯒꯤ ꯆꯥꯔꯣꯟ ꯁꯨꯔꯣꯟꯒꯤ ꯈꯜꯂꯔꯣꯀꯣ ꯍꯧꯖꯤꯛ ꯅꯪꯁꯨ ꯍꯥꯏꯕꯏ ꯌꯨꯝ ꯆꯠꯄ ꯑꯣꯏꯒꯦꯔꯥ ꯊꯕꯛ ꯑꯃ ꯆꯠꯄ ꯑꯣꯏꯒꯦꯔꯥ ꯂꯥꯏꯟ ꯑꯣꯇꯣ ꯇꯣꯡꯉ ꯆꯠꯂꯣ ꯍꯥꯏꯔꯗꯤ ꯅꯪꯁꯥꯗꯨꯗ ꯌꯥ ꯊꯕꯛ ꯅꯪꯉꯣꯏꯗꯧꯕꯨꯝ ꯈꯟꯗ꯭ꯔꯣ
ꯃꯥꯅꯦ
ꯃꯥꯅꯦꯕ ꯑꯗꯨ ꯅꯪ ꯂꯥꯏꯟ ꯑꯣꯇꯣꯗꯨꯗꯗꯤ ꯅꯪꯒꯤ ꯒꯥꯔꯤ ꯊꯥꯎꯗꯨꯁꯨ ꯃꯥꯡꯉꯔꯣꯏ ꯂꯨꯄꯥ ꯀꯨꯟꯁꯨ ꯌꯧꯗꯣꯏꯅꯤ ꯏꯝꯐꯥꯜꯗꯨꯗ ꯅꯪꯒ ꯊꯥꯎ ꯍꯥꯞꯆꯠꯂꯗꯤ ꯂꯨꯄꯥ ꯌꯥꯡꯈꯩꯃꯨꯛꯀꯤ ꯆꯥꯡ ꯊꯥꯎ ꯆꯪꯅꯤ ꯇꯥꯟ ꯆꯥꯗ꯭ꯔꯗꯤ ꯆꯥꯡꯃꯨꯛ ꯆꯥꯡꯃꯨꯛ ꯆꯪꯗꯣꯏꯅꯦ ꯇꯥꯁꯤ ꯊꯣꯛꯄꯅꯦ ꯀꯩꯗꯧꯕꯅꯦ
ꯑꯝ
ꯂꯨꯄꯥ ꯀꯨꯟ ꯄꯤꯕ ꯑꯣꯇꯣꯗꯨꯗ ꯑꯣꯇꯣ ꯗ꯭ꯔꯥꯏꯚꯔꯗꯨꯗꯗꯤ ꯂꯨꯄꯥ ꯌꯥꯡꯈꯩꯒꯤ ꯐꯥꯎꯗꯨꯅ ꯑꯩꯣꯏ ꯇꯔꯥ ꯄꯨꯔꯛꯄ ꯌꯥꯗꯣꯏꯅꯦꯕ
ꯎꯝ
ꯑꯩꯈꯣꯏꯁꯦ ꯑꯣꯇꯣꯇꯣꯕꯅꯗꯤ ꯐꯕ ꯑꯃꯗꯤ ꯂꯩꯔꯤꯅꯦ ꯑꯩꯈꯣꯏꯁꯦ ꯑꯗꯣ ꯑꯩꯈꯣꯏꯁꯦ ꯆꯨꯝꯒꯤꯅꯦꯕꯥꯅꯤ ꯅꯪ ꯅꯨꯡꯉꯥꯏꯔꯦ ꯅꯨꯡꯉꯥꯏꯔꯦ ꯑꯗꯨꯂꯨꯕ ꯑꯗꯨꯗꯒꯤ ꯈꯔ ꯅꯨꯡꯉꯥꯏꯕ ꯒꯥꯆꯥ ꯑ ꯊꯛ ꯊꯧꯈꯤꯕ ꯐꯩ ꯈꯜꯂꯤ ꯑꯗꯨ ꯐꯧꯕ ꯊꯕꯛꯀꯤ ꯄꯣꯠ ꯅꯠꯇ꯭ꯔꯕ
ꯃꯥꯅꯅꯦ ꯚꯥꯏ ꯍꯧꯖꯤꯛꯁꯦ ꯃꯅꯤꯄꯨꯔꯒꯤ ꯑꯩꯈꯣꯏꯒꯤ ꯊꯥꯎꯁꯦ ꯁꯨꯝ ꯈꯪꯗꯦ ꯑꯇꯣꯞ ꯑꯇꯣꯞꯄ ꯀꯟꯇ꯭ꯔꯤꯗꯁꯨ ꯑꯗꯨꯝ ꯊꯥꯎꯁꯤ ꯏꯔꯥꯡ ꯇꯧꯅꯔ ꯀꯩꯅꯣ ꯃꯅꯤꯄꯨꯔꯁꯨ ꯍꯟꯗꯛꯇꯤ ꯊꯥꯎꯁꯤꯦ ꯈꯔ ꯇꯥꯡꯈꯠꯂꯦ
ꯎꯝ
ꯑꯗꯨ ꯑꯁ ꯂꯥꯏꯔꯕ ꯑꯩꯈꯣꯏꯗꯗꯤ ꯌꯦꯡꯉꯣ ꯇꯧꯔꯤꯁꯦ ꯊꯥꯎ ꯆꯠꯇꯕ ꯌꯥꯗ ꯆꯠꯂꯃꯤꯅ ꯑꯗꯨꯝ ꯍꯥꯜꯂ ꯆꯠꯂꯦ ꯈꯪꯗꯦ ꯀꯔꯤ ꯍꯥꯏꯗꯣꯏꯅꯣ ꯀꯔꯤꯒꯤ ꯊꯥꯎꯁꯤꯒꯤ ꯃꯃꯜꯁ ꯁꯨꯝ ꯑꯉꯥꯡ ꯑꯣꯏꯔꯤꯉꯩ ꯃꯇꯝꯗꯗꯤ ꯑꯃꯡꯉ ꯑꯩꯈꯣꯏꯅꯒ ꯀꯩ ꯊꯥꯎꯁꯦꯥ ꯃꯃꯜꯁꯦ ꯌꯥꯝ ꯈꯦꯠꯅꯔꯦ ꯗꯕꯜꯗ ꯗꯕꯜꯗꯣ ꯍꯦꯜꯂꯦꯕ ꯍꯧꯖꯤꯛꯀ ꯌꯦꯡꯅꯔꯨꯔꯨꯔꯒꯗꯤ ꯚꯥꯏ
ꯃꯥꯅꯦ ꯊꯥꯎꯗꯨꯁꯨ ꯚꯥꯏ ꯏꯊꯥ ꯂꯜ ꯌꯥꯥꯜꯂꯦ ꯍꯥꯏꯕꯥ ꯃꯤꯊꯥ ꯂꯣꯟꯜ ꯌꯥꯜꯂꯦ ꯍꯥꯏꯕ꯭ꯔꯥ ꯀꯩꯅꯝ ꯌꯥꯜꯂꯦ ꯍꯥꯏꯠꯦ ꯊꯥꯎꯗꯨ ꯑꯐꯕ ꯊꯥꯎ ꯅꯠꯇ꯭ꯔꯦꯅꯦ ꯀ ꯆꯥꯛ ꯑꯩꯈꯣꯏꯗꯗꯤ ꯒꯥꯔꯤ ꯑꯆꯧꯕ ꯑꯣꯏꯒꯦ ꯂꯝ ꯃꯆꯥ ꯊꯣꯛꯄ ꯈꯣꯠꯇꯦ ꯈꯔ ꯂꯩꯔꯒ ꯒꯥꯔꯤꯅꯦꯅ ꯑꯩ ꯁꯦꯝꯃꯗꯕꯅꯤ ꯁꯤꯅ
ꯃꯥꯅꯦ ꯁꯦꯝꯗꯣꯏꯅꯦ ꯊꯧꯗꯕꯁꯨ ꯌꯥꯗꯕ ꯑꯗꯨ ꯊꯧꯍꯟꯗ꯭ꯔꯒꯗꯤ ꯀꯩꯅ ꯊꯧꯒꯅꯤ ꯒꯥꯔꯤꯁꯤ ꯅꯠꯇ꯭ꯔꯒ
ꯃꯥꯅꯦ ꯒꯃꯦꯟꯒꯤꯁꯤꯁꯨ ꯎꯄꯥꯏ ꯂꯩꯇꯕꯅꯤꯗ ꯚꯥꯏ ꯅꯪ ꯍꯥꯏꯥꯏ ꯋꯥꯅꯦ ꯊꯥꯎꯁꯤꯗꯤ ꯍꯧꯖꯤꯛ ꯂꯩꯔꯤ ꯊꯥꯎꯁꯤꯗꯤ ꯆꯍꯤ ꯀꯌꯥꯃꯨꯛ ꯆꯠꯂꯨꯅ ꯄ꯭ꯔꯤꯊꯤꯕꯤ ꯂꯩ ꯊꯥꯎ ꯃꯌꯥꯝꯁꯦ ꯑꯗꯨꯅ ꯑꯇꯣꯞꯄ ꯄꯣꯖꯥꯅꯤ ꯈꯪꯗꯦ ꯁꯨꯝ ꯀꯨꯏꯅ ꯁꯥꯡꯅ ꯈꯔ ꯌꯥꯝ ꯊꯣꯛꯅꯕ ꯍꯥꯏꯇꯥꯔꯦ ꯄꯣꯠ ꯑꯃꯌꯥꯝꯁꯤꯅ ꯃꯣꯏꯗꯁꯨ ꯃꯊꯥ ꯁꯥꯕ ꯑꯣꯏꯅ ꯑꯣꯏꯔꯝꯗꯣꯏꯅꯦꯕ ꯑꯩꯈꯣꯏꯅꯁꯨ ꯑꯣꯏ ꯌꯥꯗꯕ ꯩ ꯊꯥꯎ ꯩ ꯊꯥꯎ ꯍꯦꯛ ꯐꯪꯗꯕꯅ ꯃꯅꯤꯄꯨꯔ ꯃꯊꯥ ꯁꯥꯔꯦ
ꯃꯥꯅꯦ
ꯇ ꯌꯦꯡꯉꯣ ꯦꯜꯐꯣꯝ ꯀ꯭ꯌꯨꯗꯤ ꯚꯥꯏꯒꯤ ꯁꯦ ꯎ ꯑꯗꯨꯝꯗꯤꯍꯦ
ꯑꯁ ꯂꯦꯞꯅꯤꯡꯗꯦꯗ ꯁꯥꯅꯒ ꯁꯥꯕꯅꯦ ꯍꯧꯖꯤꯛꯁꯤ ꯌꯦꯡꯉꯣꯕ ꯇꯧꯔꯤꯁꯦ
ꯍ ꯅꯣꯏ ꯑꯩꯈꯣꯏꯗꯤ ꯂꯨꯄꯥ ꯆꯥꯝꯃ ꯆꯅꯤꯒꯤ ꯊꯥꯎ ꯍꯥꯟꯖꯕ ꯀꯥꯡꯕꯨꯅꯤꯗꯣ ꯀ ꯈꯨꯟꯃꯗꯤ ꯀꯔꯤꯆꯧ ꯄꯨꯁꯤꯜꯂꯛꯒ ꯊꯥꯎ ꯂꯨꯄꯥ ꯂꯤꯁꯤꯡ ꯃꯉꯥꯒꯤ ꯃꯔꯤꯒꯤ ꯀꯥꯞꯁꯤꯟꯅꯔꯛ ꯄꯨꯗꯌꯥ ꯁꯨꯝ ꯆꯠꯇꯕꯅꯤ ꯄꯨꯡ ꯉꯥꯏ ꯂꯩꯕꯗꯨꯗꯗꯤ ꯑꯁ ꯀ ꯕ꯭ꯂꯣꯀꯦꯠ ꯀꯥꯏꯁꯨ ꯀꯧꯋꯦ ꯇꯧꯍꯟꯅꯤꯡꯒꯦꯗꯉꯥꯏꯕ
ꯍꯣꯏꯅꯦ ꯑꯗꯨꯕꯨꯗꯤ ꯑꯗꯨꯝ ꯃꯇꯝꯒꯤ ꯃꯇꯨꯡ ꯏ ꯃꯇꯨꯡꯏꯟꯅ ꯑꯗꯨꯝ ꯍꯥꯏꯗꯤ ꯀꯥꯏꯅꯁꯨ ꯑꯩꯈꯣꯏꯒꯤ ꯊꯥꯎꯅꯨꯡꯁꯦ ꯍꯣꯡꯅꯕ ꯃꯑꯣꯡꯗ ꯑꯗꯨꯝ ꯁꯤꯟꯕꯨꯗꯤ ꯁꯤꯟꯕꯤꯔꯛꯀꯅꯤ ꯑꯗꯣ ꯁꯤꯟꯕ ꯍꯥꯏꯁꯦ ꯃꯣꯏꯅꯁꯨ ꯁꯤꯟꯅꯤꯡꯉꯝꯒꯅꯤ ꯑꯗꯨꯕꯨ ꯍꯧꯖꯤꯛꯀꯤ ꯂꯩꯔꯤꯕ
ꯂꯩꯕꯥꯛ ꯂꯩꯕꯥꯛ ꯏꯔꯥꯡ ꯇꯧꯅꯕꯁꯤꯅ